ꯍꯜꯂꯣ ꯇꯥꯞ꯭ꯔꯣ
ꯇꯥꯏ ꯇꯥꯏꯌꯦ ꯀꯗꯅ ꯍꯧꯖꯤꯛꯄꯨ ꯆꯥꯛꯈꯥ ꯃꯇꯝꯗꯅꯤꯅ ꯀꯣꯏ ꯉꯃꯤꯃꯦ
ꯎꯝ ꯍꯣꯏ ꯉꯁ ꯑꯌꯨ
ꯑꯗꯨ ꯍꯥꯏꯒꯦ ꯍꯥꯏꯔꯣ ꯉꯁꯥꯏ ꯑꯔꯛꯄꯨꯗꯤ ꯏꯔꯣꯟꯕ ꯑꯃꯅꯦ ꯑꯗꯒꯤ ꯌꯦꯔꯨꯝ ꯀꯧꯕꯧꯕ ꯑꯃꯅꯦ ꯑꯣꯏꯔ ꯃꯥꯜꯂꯦ ꯃꯣꯏ ꯀꯩ ꯆꯪ ꯆꯥꯕꯁꯦ
ꯑꯣ ꯍꯣꯏ ꯌꯦ ꯑꯩꯈꯣꯏ ꯆꯦꯟꯖꯥꯡꯅ ꯀꯥꯎꯕ ꯍ ꯍꯣꯏ ꯏꯔꯣꯝꯕ ꯑꯣꯏꯔꯣ ꯃꯥꯜꯂꯦ ꯑꯩꯈꯣꯏꯗꯤ ꯏꯔꯣꯜꯂꯦ ꯉꯁꯦ ꯕꯥꯐꯣꯔ ꯑꯃꯒ ꯇꯥꯎꯔꯒ ꯍꯝ
ꯀꯩꯔꯣ ꯂꯣ
ꯌꯦꯟꯗꯦꯝ ꯏꯔꯣ ꯏꯔꯣꯜꯂꯦ ꯑꯂꯨ ꯌꯦꯟꯗꯦꯝꯅꯦ ꯑꯂꯨꯅꯦ ꯑꯗꯒꯤ ꯀꯩꯅꯣꯨ ꯌꯥꯎ ꯁꯦꯕꯣꯠ ꯁꯦꯕꯣꯠꯁꯨ ꯌꯥꯎ ꯃꯥꯜꯂꯦ ꯁꯤꯕꯣꯠꯁꯤ ꯌꯥꯎꯔ
ꯀꯥꯂꯦꯟꯒꯤ ꯀꯩꯅꯣ ꯆꯤꯡꯕ꯭ꯔꯣ
ꯚꯤꯖꯤꯇꯦꯕꯜꯗ ꯚꯤꯖꯤꯇꯦꯕꯜ ꯆꯤꯡꯉꯦ ꯃꯣꯏꯖꯦ ꯀꯥꯂꯦꯟꯒꯤ ꯑꯣꯏꯅ ꯆꯤꯡꯗꯧ ꯃꯥꯜꯂꯦꯉꯣ ꯂꯝꯗꯥꯗꯖꯨ ꯑꯗꯨꯝ ꯎꯝ ꯅꯤꯡꯗꯝꯗꯥꯗꯖꯨ ꯄꯥꯝꯕꯗꯤ ꯄꯥꯝꯕꯅꯤ ꯍ ꯍꯣꯏ ꯑꯗꯨꯗꯤ
ꯂꯣꯏ ꯐꯪꯉꯦ ꯑꯗꯨꯖꯨ ꯀꯥꯂꯦꯟꯒꯤ ꯑꯣꯏꯅ ꯈ꯭ꯋꯥꯏ ꯍꯥꯎꯕ ꯏꯟꯖꯥꯡꯖꯦ ꯀꯩꯅꯣ ꯅꯪ ꯋꯥꯈꯜꯂꯣꯟꯗ
ꯃꯥꯅꯦ ꯃꯥꯅꯦ
ꯀꯩꯏꯟꯖꯥꯡꯅꯣ ꯍꯥꯏꯕ
ꯌꯦꯟꯗꯦꯝ ꯏꯔꯣꯝꯕ ꯒ ꯍꯥꯏꯖꯦ
ꯀꯥꯂꯦꯟꯒꯤ ꯑꯣꯏꯅ ꯈ꯭ꯋꯥꯏ ꯍꯥꯎꯕꯖꯦ
ꯑ ꯌꯦ ꯀꯥꯂꯦꯟꯒꯤ ꯈ꯭ꯋꯥꯏ ꯍꯥꯎꯕ ꯏꯟꯖꯥꯡꯗꯤ ꯁꯟꯗꯣꯡꯕꯅꯤ ꯀꯩꯅꯣ
ꯀꯔꯤ ꯁꯟꯊꯣꯛꯄ
ꯑꯥ
ꯍꯍ ꯀꯔꯤꯅꯣ ꯅꯪꯅ ꯉꯥꯡꯉꯤꯗꯨꯕꯣ
ꯎꯇꯤ ꯊꯣꯡꯕ ꯃꯅꯥ ꯃꯁꯤꯡꯗ ꯍꯥꯏꯔꯒꯗꯤ ꯀꯩꯅꯦꯍꯦ ꯁꯍ ꯑꯥ ꯑꯩꯈꯣꯏꯒꯤ ꯎ ꯎꯠꯇꯤ ꯊꯣꯡꯕ ꯍꯥꯏꯖꯦ ꯆꯒꯦꯝ ꯄꯣꯝꯕ ꯑꯣ ꯆꯒꯦꯝ ꯄꯣꯝꯕ ꯍꯥꯏꯌꯦ ꯎꯇꯤ ꯊꯣꯡꯕ
ꯑ ꯀꯔꯥꯏꯗꯩ ꯀꯔꯤ ꯎꯇꯤ ꯎꯇꯤ ꯇꯧꯗꯣꯏꯕ
ꯁꯁ ꯈ꯭ꯋꯥꯏ ꯇꯥꯡꯕ ꯏꯟꯖꯥꯡ ꯀꯥꯂꯦꯟꯒꯤ ꯏꯟꯖꯥꯡ ꯍꯥꯏꯖꯦ ꯎꯇꯤ ꯊꯣꯡꯕꯅꯤꯅꯦ ꯎꯁꯣꯏ ꯎꯇꯤ ꯎꯁꯣꯏ ꯎꯠ-
ꯍꯥ ꯍꯥ ꯍꯥ ꯍꯥ ꯎꯝ
ꯆꯨꯝꯗ꯭ꯔꯥ ꯍꯥꯏꯖꯦ ꯎꯁꯣꯏ ꯆꯣꯡꯕ ꯃꯇꯝꯅꯤ ꯍꯨꯖꯤꯛ ꯎꯁꯣꯏ ꯎꯁꯣꯏ ꯎꯇꯤ ꯎꯁꯣꯏꯗꯣ ꯍꯨꯖꯤꯛ ꯍꯪꯉꯨꯔꯀꯥꯟꯗꯗꯤ ꯆꯤꯡꯒꯤ- ꯏꯇꯥꯎꯍꯣꯏꯅ ꯐꯅꯌꯥꯝ ꯄꯨꯗꯔꯛ- ꯀꯥꯟꯗꯗꯤ ꯇꯥꯡꯉꯤꯗꯨꯗꯤ ꯌꯦꯟꯗꯩ ꯍꯦꯟꯅ ꯇꯥꯡꯉꯅꯤ- ꯃꯥꯅ
ꯎꯁꯣꯏꯅ
ꯎꯁꯣꯏꯅ ꯄꯥꯟꯅꯥ ꯈ꯭ꯋꯥꯏ ꯍꯥꯎꯕꯖꯦ ꯑꯗꯨꯗꯤ ꯎꯁꫭꯏ ꯎꯇꯤ ꯇꯥꯔꯦ
ꯁꯨꯍꯥꯏ ꯍꯥꯏꯖꯔꫭꯏ ꯅꯪ ꯇꯧꯕ ꯑꯃ ꯑꯗꯨꯝꯃꯥꯏ ꯍꯥꯏꯖꯟꯗꯅ ꯂꯩꯔꯗꯝꯅꯤ
ꯑꯗꯨꯗꯤ ꯅꯪ ꯀꯥꯡꯁꯣꯏꯅꯦꯒ ꯍꯥꯏꯔꯛꯇꯣꯏꯕ ꯁꯧꯕꯤ ꯀꯥꯡꯁꯣꯏꯅꯦꯒ ꯍꯥꯏꯔ
ꯍꯣꯏ ꯁꯧꯒꯔꯤ ꯀꯥꯁꫭꯏ ꯁꯨꯡ ꯆꯥ ꯍꯦꯛ ꯆꯥꯅꯤꯡꯗꯦ ꯑꯩ
ꯀꯔꯤꯅꯕꯨ ꯍꯥꯎꯕꯗ ꯀꯥꯡ ꯁꯣꯏꯒ ꯍꯥꯏꯁꯦ
ꯈꯦꯠꯅꯔꯤꯌꯦ ꯁꯨꯗꯔꯤ ꯁꯥꯏꯍꯦꯞ ꯀꯔꯒ
ꯅꯪ ꯖꯤꯝ ꯁꯥꯥ ꯆꯠꯇꯕꯣ ꯁꯧꯒꯔꯤ ꯆꯥꯔꯁꯨ ꯖꯤꯝ ꯁꯥ ꯆꯠ ꯌꯥꯗꯦꯕ
ꯁꯧꯒꯔꯤ ꯆꯥꯔꯒꯕꯨ ꯑꯣ ꯀꯃꯥꯏꯅ ꯖꯤꯝ ꯁꯥꯥꯟ ꯆꯠꯇꯣꯏꯅꯣ
ꯍꯥꯎ ꯊꯨꯝ ꯆꯥꯒꯗꯃꯦ ꯑꯗꯨꯕꯨ
ꯍꯥꯎ ꯊꯨꯝꯆꯥ ꯑꯗꯃꯤ ꯌꯣꯝꯄꯥꯛꯐꯥꯎ ꯄꯥꯏꯕ ꯌꯥꯕ ꯅꯠꯇꯦ ꯍꯧꯖꯤꯛ ꯃꯁꯟ ꯄꯦꯟꯈꯛꯀꯤꯅꯦꯕ ꯃꯁꯟ ꯈꯣꯏꯈ꯭ꯔꯗꯤ ꯅꯪ ꯉꯍꯥꯟ ꯒꯩ ꯁꯥꯟꯅꯩ ꯃꯌꯥꯝꯖꯦ ꯅꯪ ꯀꯅꯥꯅ ꯆꯕꯤꯅꯤ
ꯑꯣ ꯍꯧꯕꯤ ꯆ ꯑꯗꯨ ꯁꯗ ꯊꯧꯤ ꯇꯥꯕ ꯑ ꯄꯄ ꯑꯗꯨꯁ ꯁꯟ ꯅꯨꯡꯁꯟ ꯌꯦꯛꯄ ꯑꯣꯏꯇꯥꯥꯔꯒꯗꯤ
ꯑꯥ ꯑꯗꯨ ꯑꯗꯨꯅꯦ
ꯆꯠꯇꯤꯉꯩ ꯍꯣꯠꯅꯔꯤꯕꯁꯦ ꯀꯥꯟꯅꯔꯣꯏꯁꯤꯅꯦ ꯅꯪ ꯍꯥꯏꯗ
ꯀꯅ
ꯌꯥꯏꯅ ꯋꯥꯇ ꯅꯗꯣ
ꯑꯩꯈꯣꯏꯒꯤ ꯀꯩ ꯇꯧꯕꯁꯦ ꯄꯣꯠ ꯑꯃ ꯃꯈꯥꯗ ꯇꯞꯀ ꯇꯥꯈꯤꯕꯖꯦ ꯈꯣꯡꯀꯠ ꯌꯥꯗꯦꯕ ꯃꯔꯝꯗꯤ ꯀꯩꯒꯤꯅꯣ ꯍꯥꯏꯗ ꯑ ꯀꯩꯒꯤꯅꯣ ꯍꯥꯏ ꯀꯥꯟꯗ ꯑꯩꯈꯣꯏꯒꯤ ꯈ꯭ꯋꯥꯡ ꯅꯥꯈꯤꯅꯦꯕ ꯃꯣꯏꯕꯨꯨ ꯇꯥꯕꯨ ꯇꯥꯒ꯭ꯔꯥꯕ ꯑꯩꯈꯣꯏ ꯍꯧꯖꯤꯛ ꯈꯣꯡꯒꯠꯄ ꯀꯔꯤꯝ ꯌꯥꯗꯦ ꯇꯥ ꯇꯥꯕꯨ ꯇꯥꯔꯗꯤ ꯑꯩꯈꯣꯏ ꯈꯨꯂꯞ ꯇꯥꯍꯧꯕ ꯃꯤ ꯈꯨꯟꯗꯦꯗꯣ ꯈꯪꯕ꯭ꯔꯥ
ꯑꯣ ꯄꯣꯠꯁꯦ ꯇꯥꯔꯖꯨ ꯈꯨꯟꯂꯣꯏꯗꯣꯏꯅꯦꯕ
ꯈꯨꯜꯂꯣꯏꯗꯣꯏꯅꯦ ꯍꯧꯖꯤꯛ ꯈ꯭ꯋꯥꯡ ꯅꯥꯅꯦꯅ
ꯄꯣꯠꯁꯦ ꯑꯗꯨꯗꯤ ꯀꯃꯥꯏꯅ ꯈꯨꯟꯕꯤꯕ ꯅꯪ ꯐꯣꯟꯁꯦ ꯇꯥꯈ꯭ꯔꯦ ꯍꯥꯏꯔꯣ ꯅ ꯑꯗꯨꯗꯤ ꯂꯪꯊꯣꯛ ꯑꯝ ꯇꯥꯔꯦ
ꯀꯩ ꯇꯧꯗꯣꯏꯅꯤ ꯑꯩꯈꯣꯏꯒꯤ ꯍꯤꯞꯄꯒ ꯑꯩꯈꯣꯏꯒꯤ ꯍꯤꯞꯊꯔꯒ ꯈꯨꯟꯕꯤ ꯑꯃ ꯂꯩꯕꯤꯌꯦ ꯂꯩꯌꯦ ꯀꯃꯥꯏꯅ ꯇꯧꯒꯦꯗ ꯑꯩꯈꯣꯏꯒꯤ ꯑ ꯐ꯭ꯔꯦꯟꯁ ꯍꯥꯏꯕ꯭ꯔꯥ ꯑꯃ ꯂꯩꯌꯦ ꯑꯗꯨ ꯃꯥꯏ ꯇꯧꯔꯒ ꯑꯩꯈꯣꯏꯒꯤ ꯆꯤꯡꯈꯛ ꯄꯔꯥ ꯃꯥꯏꯅ ꯑꯩꯈꯣꯏꯒꯤ ꯆꯦꯁꯀꯤ ꯁꯥꯟꯅꯕ ꯀꯥꯟꯅꯒ ꯌꯣꯠ ꯏꯟꯈꯠꯄꯗꯣ ꯈꯪꯕ꯭ꯔꯥ ꯑꯗꯨꯃꯥꯏꯅꯒ ꯇꯛ ꯂꯥꯎ ꯀꯣꯟꯗꯥꯔꯒ ꯈꯨꯟꯗꯧꯅꯦꯕ ꯗꯥꯏꯔꯦꯛ ꯑꯩꯈꯣꯏ ꯀꯣꯟꯗꯔꯛ ꯈꯨꯟꯕ ꯌꯥꯗꯦꯕ꯫
ꯑꯈꯣꯏꯒꯤ ꯈ꯭ꯋꯥꯡꯒ ꯍꯥꯏꯐꯦꯠ ꯇꯥꯈꯠꯂꯒ ꯂꯧꯕꯤꯗꯣ꯫ ꯃꯣꯏꯒꯤ ꯑꯝ ꯂꯩꯕꯗꯣ ꯖꯤꯝ ꯁꯥꯟꯅ ꯃꯤ
ꯍꯣꯏ ꯑꯗꯨꯃꯥꯏ ꯈꯨꯟꯗꯣꯏꯅꯦꯕ꯫
ꯅꯪ ꯑꯗꯨꯗ ꯌꯥꯎꯔꯕꯣꯏꯔꯦ꯫
ꯎꯝ꯫
ꯪꯅꯪ ꯅꯪ ꯖꯤꯝꯗ ꯁꯥꯟꯅꯩꯗꯤ ꯍꯥꯏꯅꯥꯕ ꯅꯁꯥꯗꯤ ꯁꯨꯡꯐꯠ ꯐꯠꯇꯦ ꯀꯃꯥꯏ ꯇꯧꯔꯤꯅꯣ?
ꯁꯤ ꯀꯥꯡꯁꯣꯏ ꯆꯥꯕꯩꯅꯦ ꯌꯦꯟ ꯆꯥꯕꯩꯅꯦꯃꯤ꯫
ꯖꯤꯝ ꯁꯥꯟꯅꯔꯗꯤ ꯌꯥꯝ ꯆꯥꯔꯖꯨ ꯁꯥꯟꯅ ꯈꯠꯅꯗꯦꯕ꯭ꯔꯥ ꯍꯥꯏꯖꯦ ꯃꯤꯗꯤ ꯐꯖꯩ ꯍꯥꯏꯔꯒ꯫
ꯑꯁ ꯈꯦꯠꯅꯕ ꯑꯝ ꯂꯩꯌꯦꯃꯤ꯫ ꯑꯈꯣꯏꯒꯤꯖꯤꯅ ꯐꯦꯠ ꯒꯦꯟ ꯇꯧ ꯍꯥꯟꯅ ꯍꯛꯆꯥꯡꯖꯦ ꯒꯦꯟ ꯇꯧꯕꯅꯦꯃꯤ꯫
ꯕꯛ ꯍꯥꯏꯕ꯭ꯔꯥ ꯍꯥꯏꯕ꯭ꯔꯥ꯫ ꯀꯩꯅꯣ ꯇꯧꯒꯗ꯭ꯔꯣ
ꯑꯥ ꯕꯛꯀꯥꯅꯝ ꯄꯛ ꯀꯥꯟꯅ ꯕꯣꯗꯤꯖꯦ ꯕꯛ ꯂꯥꯎꯅ ꯏꯟꯈꯠꯂꯟꯕꯩ ꯋꯥꯅꯦꯕ ꯑꯗꯨꯒꯥ ꯀꯣꯟꯅ ꯑꯈꯣꯏꯒꯤ ꯂꯩꯗꯥꯏꯅꯦ ꯃꯁ ꯀꯨꯂꯤꯟ ꯑꯣꯏꯕ ꯑꯣꯢꯔꯛꯄꯗꯣ ꯃꯁꯀꯨꯂꯤꯟ ꯑꯥꯏꯁꯣꯂꯦꯠꯀ ꯑꯣꯏꯔꯛꯄꯗꯣ꯫ ꯁꯥꯝꯕꯨꯗꯤꯖꯦ
ꯑꯗꯒꯤ ꯅꯪꯒꯤ ꯑꯃꯨꯛ ꯀꯩꯅꯣ ꯇꯧꯗꯨꯏꯅꯦꯕ ꯕꯣꯗꯤ ꯀꯠ ꯇꯧꯗꯨꯏꯅꯦꯕ꯫
ꯑꯥ, ꯑꯗꯨ ꯍꯛꯆꯥꯡ ꯐꯕꯅ ꯂꯟꯅꯦ, ꯃꯥꯅ ꯃꯥꯅꯦ ꯑꯣꯏꯗꯣꯏꯅꯦ꯫
ꯅꯪ ꯕꯣꯗꯤ ꯕꯤꯜꯗꯔ ꯊꯣꯛꯀꯦ ꯍꯥꯢꯔꯣ ꯚꯥꯏ?
ꯎꯝ ꯅꯣꯡꯇꯪꯒꯤ ꯊꯣꯡꯑꯝꯒꯦ ꯁꯤꯅꯦ ꯑꯩ ꯈꯜꯂꯤꯁ꯫ ꯍꯥꯏꯗꯤ ꯅꯣꯡꯃꯗꯨꯅ ꯑꯩꯒꯤ ꯃꯣꯔꯇꯤꯚꯦꯠ ꯑꯣꯏꯒ꯭ꯔꯗꯤ ꯀꯃꯥꯏ
ꯍꯣꯢꯅꯦ
ꯃꯥꯅꯦ ꯅꯣꯡꯃ ꯍꯥꯏꯖꯦ ꯋꯥꯟꯗꯦ ꯍꯥꯏꯖꯦ꯫ ꯑꯦꯕ꯭ꯔꯤ ꯃꯤ ꯈꯨꯗꯤꯡꯃꯛꯀꯤ ꯍꯣꯛ ꯉꯥꯛꯇꯅꯦꯕ
ꯂꯩꯔꯤꯕ ꯃꯕꯣꯏꯅꯤ ꯁꯛꯇ ꯑꯗꯨꯒ
ꯑꯦ ꯀꯩꯅꯣꯅꯦ ꯁꯤꯗꯒꯤ ꯆꯤꯡꯉꯛꯀꯥꯟꯗꯅꯦ ꯅꯪ ꯃꯤꯁꯇꯔ ꯏꯟꯗꯤꯌꯥ ꯃꯤꯁꯇꯔꯞ ꯄꯤꯌꯣꯟ ꯃꯤꯁꯇꯔ ꯑꯥꯔꯅꯣꯟꯒ ꯇꯧꯔꯈꯣꯏꯁꯦ ꯅꯪ ꯈꯪꯗ꯭ꯔꯤꯑꯅ ꯍꯥꯥ
ꯀꯋꯥꯁꯅꯦꯅ
ꯑꯦꯁ ꯍꯥꯏꯥꯏꯗ ꯀꯛꯄ ꯌꯥꯗꯦꯗ ꯀꯃꯥꯏꯅ ꯃꯐꯝꯗꯣ ꯑꯩꯅ ꯍꯥꯏꯗꯣꯛꯎꯔꯗꯤ
ꯃꯖꯤꯠ ꯀꯗꯤꯒꯏ
ꯑꯗ ꯌꯦꯠ ꯀꯅꯤ
ꯑꯣ ꯑꯂ ꯑꯗꯨꯃꯥꯏꯅ ꯑꯗꯨꯃꯥꯏꯅ ꯈꯜꯂꯕ
ꯍ ꯎꯝ ꯀꯩꯅꯣ ꯀꯥꯏ ꯂꯩꯔꯤꯒꯦ ꯍꯧꯖꯤꯛꯄꯣ
ꯑꯩꯇ ꯂꯩ
ꯎꯝꯦꯟ ꯇꯛꯀꯥꯏꯗꯧꯔꯤꯕ
ꯔꯦꯟꯗ ꯌꯨꯝꯗ ꯄꯩꯁꯥ ꯇꯝꯐꯝꯝ ꯂꯩꯇ꯭ꯔꯦꯅ ꯔ꯭ꯔꯦꯟꯗ ꯍꯨꯟꯇꯣꯛꯄ ꯂꯥꯛꯏꯅꯤ ꯀꯩꯅꯣꯅꯦ ꯑꯞ ꯆꯁꯥꯏꯅꯦ
ꯑ ꯀꯩ ꯀꯣꯆꯤꯡ ꯇꯧꯏꯤꯗꯔꯕ
ꯊꯅꯕ
ꯏꯝꯐꯥꯜ ꯃꯆꯥ ꯍꯧꯖꯤꯛꯇꯤ ꯑꯩꯗꯤ ꯏꯝꯐꯥꯜꯗ ꯂꯩꯔꯕ ꯇꯧꯕꯒꯤꯗꯨꯅꯤꯌꯦ
ꯎꯝ ꯌꯨꯝꯗ ꯂꯩꯕꯗꯤ ꯈꯣꯟꯇꯤ ꯌꯥꯝ ꯆꯥꯏꯌꯦꯕ
ꯑꯣ ꯑꯦ ꯑꯩ ꯁꯨꯝ ꯅꯉꯣꯟꯗ ꯐꯣꯟ ꯎꯗꯕ ꯀꯨꯏꯔꯦ ꯑꯩꯈꯣꯏꯅꯤꯒꯤ ꯋꯥꯔꯤꯁꯨ ꯁꯥꯟꯅꯗꯕ ꯀꯨꯏꯔꯦꯅ ꯁꯨꯝ ꯇꯧꯔꯛꯑꯝꯕꯅꯦ ꯁꯨꯃꯥꯏꯅ ꯇꯧꯕꯅꯦ ꯑꯩꯈꯣꯏꯒꯤ ꯒ꯭ꯔꯨꯞ ꯑꯩꯈꯣꯏꯒꯤ ꯒ꯭ꯔꯨꯞ ꯀꯨꯞ ꯑꯃ ꯂꯩꯕꯗꯣ ꯦꯝꯁ ꯁꯥꯟꯅꯕ ꯀꯥꯡꯕꯨꯃꯥ ꯑꯗꯨ ꯑꯗꯨ ꯀꯒꯨ ꯑ ꯑꯗꯨꯣ ꯍꯌꯦꯡ ꯆꯥꯛꯁꯤꯟꯅꯩꯌꯦ
ꯀꯅꯥ ꯁꯤꯟꯗꯣꯏꯕ
ꯆꯥꯛ ꯑꯃ ꯆꯥꯛ ꯑꯩꯈꯣꯏ ꯀꯥꯡꯕꯨ ꯆꯥꯛꯄꯨꯗꯤ ꯑꯩꯈꯣꯏ ꯁꯤꯗ ꯊꯣꯡꯉꯅꯦꯕ ꯏꯟꯁꯥꯡꯗꯨꯅ ꯁꯪꯗ ꯂꯧꯕꯨꯛꯀꯤ ꯁꯪꯗ ꯇꯧꯔꯔꯅꯤ ꯑꯣ ꯍꯥꯏꯐꯦꯠ ꯀꯣꯏꯊꯣꯔꯛꯑꯣꯅ ꯍꯥꯏꯒ ꯇꯧꯔꯝꯕꯅꯤꯗ
ꯀꯩꯅꯣ ꯍꯌꯦꯡ ꯊꯕꯛꯁꯤꯖꯤꯗ ꯈꯨꯗꯛꯇ ꯍꯦꯛꯇ ꯍꯥꯏꯖꯤꯜꯂꯛꯑꯒ ꯍꯦꯛꯇ ꯀꯩꯅꯣꯃ ꯇꯧꯔꯤꯁꯦ
ꯁꯩ ꯅꯪ ꯇꯕ ꯁꯨꯕ ꯆꯠꯠꯇꯣꯏꯔꯣ ꯍꯥꯏꯖꯦ
ꯆꯠ ꯑꯗꯨꯃꯤꯅꯦ
ꯂꯅ ꯊꯣꯛꯈꯣꯏꯅꯣ ꯅꯣꯡ ꯐꯥꯗꯣꯛ ꯂꯞꯊꯣꯛꯑꯒ ꯀꯩ ꯇꯧꯕꯕꯨ
ꯍ ꯈꯨꯗꯛꯇ ꯍꯥꯏꯖꯔꯛꯏꯁꯦ ꯀꯩꯅꯣꯅꯦ ꯀꯅꯥꯁꯤꯁꯨ ꯂꯩꯅꯣꯅꯦ ꯍꯦꯛꯇ
ꯑꯗꯨꯅꯦ ꯑꯩꯁꯨ ꯈꯪꯗꯦ ꯌꯨꯝꯗ ꯂꯥꯛꯄ ꯀꯥꯟꯗ ꯉꯥꯅꯨ ꯄꯨꯁꯜꯂ ꯆꯪꯉꯛꯑꯦ ꯍꯌꯦꯡ ꯆꯥꯛ ꯇꯧꯗꯣꯏꯅꯦꯅ ꯑꯩꯈꯣꯏ ꯀꯥꯡꯕꯨꯨꯗꯣꯅ ꯉꯥꯅꯨꯁꯨ ꯊꯂꯝꯝꯃꯦ ꯂꯥꯛꯑꯑꯣ
ꯑꯗꯨꯅ ꯐꯨꯗꯕꯗꯤ ꯆꯥꯅꯤꯡꯗꯒ꯭ꯔꯦ ꯁꯥꯕꯗ
ꯑꯗꯨꯅꯦ ꯂꯥꯛꯑꯣ ꯀꯣꯏꯊꯣꯔꯛꯑꯣ
ꯀꯩꯅꯣ ꯍꯥꯏꯁꯤꯕꯣ ꯑꯩꯕꯨ ꯌꯔꯗꯣ ꯇꯧꯔꯤꯁꯤꯕꯣ
ꯎꯝ ꯅꯪ ꯌꯥꯅꯕ ꯁꯤꯂꯛꯑꯣ
ꯏꯝꯐꯥꯜꯗ ꯂꯩꯕ ꯑꯩꯕꯨ ꯅꯪꯅ ꯈꯨꯗꯛꯇ ꯀꯧꯔꯤꯁꯤ ꯀꯩꯒꯤꯅꯣ
ꯎꯝ ꯂꯋꯥꯏ ꯌꯦ ꯂꯋꯥꯥꯏꯗ ꯂꯩ ꯏ꯭ꯔꯣꯕꯣꯇꯥ
ꯆꯥꯗꯦ ꯍꯥꯏꯕꯅꯤꯗ ꯑꯩ ꯍꯥꯏꯕꯗꯤ
ꯂꯋꯥꯏꯔꯤ ꯂꯋꯥꯏꯔꯤ ꯍꯋꯥ ꯍꯋꯥ ꯅꯨꯡꯁꯤꯠ ꯍꯦꯟꯅ ꯅꯨꯡꯉꯥꯏꯕꯅꯤꯗ
ꯋꯥꯗꯤ ꯂꯋꯥꯏ ꯗꯩ ꯍꯦꯟꯕ ꯂꯩꯕ ꯅꯠꯇꯦ ꯀꯩꯅꯣ
ꯁꯀꯜ ꯑꯣꯏꯔꯒꯩꯅ ꯅꯨꯡꯁꯤꯠ ꯄꯩꯁꯥ ꯐꯪꯒꯦ ꯍꯥꯏꯔꯁꯨ ꯍꯆꯤ ꯂꯜꯂꯤꯅꯤꯡꯉꯥꯏꯁꯨ
ꯑꯗꯨꯅꯦ ꯑꯗꯣ
ꯀꯌꯥ ꯋꯥꯏ ꯄꯨꯡꯗꯣ ꯌꯦꯡ
ꯍꯌꯦꯡꯗꯣ ꯅꯪ ꯊꯕꯛ ꯁꯨꯕ ꯆꯠꯇꯣꯏꯁꯦ ꯐꯥꯔꯃꯔ ꯕꯖꯥꯔꯗ ꯄꯣꯠ ꯍꯣꯟꯕ ꯅꯠꯇ꯭ꯔꯣ ꯐꯥꯔꯃꯔ ꯕꯖꯥꯔꯗ ꯄꯣꯠ ꯍꯣꯟꯕ ꯅꯠꯇ꯭ꯔꯕ ꯑꯣ ꯑꯌ ꯑꯗꯨꯗꯤ ꯅꯪ ꯎꯝ ꯃꯥꯄꯟ ꯑꯋꯥꯏꯗ ꯂꯥꯛꯑꯣ ꯌꯥꯔꯦ
ꯎꯝ
ꯑ ꯄꯨꯡ ꯃꯥꯄꯜ ꯅꯪꯅꯕ ꯂꯥꯛꯑꯣ ꯑꯗꯨ ꯁꯤꯗ ꯍꯣꯏ ꯃꯤ ꯑꯩꯈꯣꯏꯗꯅꯦꯃꯦ
ꯃꯤ ꯆꯥ ꯌꯥꯝꯗꯣꯏꯅꯣ
ꯌꯥꯝꯗꯦꯍꯦ ꯍꯈꯣꯏ ꯃꯔꯤ ꯈꯛꯇꯅꯤ ꯉꯥꯅꯨ ꯂꯥꯕ ꯑꯃꯨꯝꯈꯛꯅ ꯀꯣꯅꯔꯅꯤꯕ
ꯑꯗꯨꯕꯨꯗꯤ ꯀꯣꯜꯂꯛꯅꯤ ꯑꯩꯈꯣꯏ ꯃꯔꯤ ꯈꯛꯇꯪ ꯑꯣꯏꯔꯒꯗꯤ
ꯎꯝ ꯎꯝ
ꯍꯣꯏ ꯑꯗꯨꯗꯤ ꯑꯩꯁꯦ ꯍꯥꯏꯐꯦꯠ ꯌꯦꯡꯒꯦ ꯑꯗꯨꯒ ꯅꯉꯣꯟꯗ ꯄꯥꯎ ꯄꯤꯔꯛꯑꯒꯦ ꯅꯠꯇ꯭ꯔꯒ ꯒꯨꯨꯞꯇ ꯍꯥꯏꯔꯛꯦ
ꯑꯣ ꯍꯣ ꯍꯣ ꯐꯔꯦ ꯄꯔꯦ ꯑꯗꯨꯗꯤ ꯍꯥꯏꯔꯣ ꯎꯝꯝ ꯊꯝꯃꯦ ꯊꯝꯃꯦ